ꯍꯂꯣ
ꯑ ꯆꯆꯥꯕ
ꯆꯥꯛ ꯆꯥꯗ꯭ꯔꯤꯗ ꯃꯔꯨ ꯂꯣꯞꯇꯤ ꯆꯥꯔꯕ꯭ꯔꯣ ꯑꯣ ꯀꯔꯤ ꯃꯇꯊꯦꯜ ꯆꯥꯕꯅꯣ
ꯑꯁꯤ ꯆꯝꯊꯣꯡ ꯆꯥꯔꯦ
ꯃꯔꯨꯞꯄ ꯍꯧꯖꯤꯛ ꯀꯩꯀꯩ ꯇꯧꯕꯤꯔꯤꯒꯦ
ꯊꯕꯛꯁꯦ ꯊꯣꯏꯗꯣꯛꯄ ꯇꯧꯗꯦꯗ ꯉꯁꯥꯏꯒꯤ ꯑ ꯣꯛ ꯃꯆꯥ ꯃꯆꯥ ꯈꯔ ꯍꯥꯏꯇꯥꯔꯦ ꯀꯔꯕꯥꯔ ꯃꯆꯥ ꯃꯆꯥ ꯈꯔ ꯇꯧꯏꯤ ꯅꯪꯗꯤ
ꯇꯧꯔꯝꯃꯥꯕꫭ
ꯊꯅꯗꯦ
ꯑꯩ ꯃꯔꯨꯞ ꯀꯩꯁꯨ ꯇꯧꯗꯦꯗ ꯑꯩ ꯑꯗꯨꯝ ꯍꯧꯖꯤꯛꯀꯥꯟꯁ ꯄꯪꯪꯂꯩ ꯂꯩꯔꯤ ꯍꯥꯏꯇꯥꯔꯦ
ꯎꯝ ꯎꯝ
ꯊꯕꯛꯁꯨ ꯇꯧꯗꯦ ꯑꯃꯁꯨ ꯇꯧꯗꯦ ꯂꯥꯛꯔꯤꯛꯁꯨ ꯇꯝꯗ꯭ꯔꯦ
ꯎꯝ
ꯎꯝ
ꯉꯁꯥꯏꯒꯤ ꯍꯥꯏꯗꯤ ꯊꯕꯛ ꯃꯆꯥ ꯃꯆꯥ ꯈꯔ ꯇꯧꯋꯦꯕꯀꯣ ꯑꯗꯣ ꯑꯗꯨꯝ ꯃꯔꯨꯝꯅꯏ ꯏꯟꯇ꯭ꯔꯦꯁ ꯍꯩꯕ ꯑꯣꯏꯇꯥꯔꯗꯤ ꯑꯗꯨꯝ ꯊꯕꯛ ꯄꯨꯟꯅ ꯇꯧꯃꯤꯟꯅ ꯌꯥꯕꯒꯤ ꯈꯨꯗꯣꯡꯆꯥꯕ ꯑꯩ ꯑꯗꯨꯝ ꯄꯤꯒꯦꯕꯀꯣ ꯍꯥꯏꯗꯤ ꯏꯕꯥꯅꯤ ꯊꯦꯡꯅꯗꯕꯁꯨ ꯀꯨꯏꯌꯦꯗꯅ ꯑꯗꯣ ꯑꯃꯨꯛꯇꯪ ꯄꯨꯜꯂꯒ ꯊꯦꯡꯅꯔꯒ ꯋꯥꯔꯤ ꯋꯥꯇꯥꯏꯗꫭ ꯐꯖꯅ ꯁꯥꯟꯅꯔꯁꯦꯕ ꯌꯥꯏꯗꯅ ꯍꯣꯏ ꯊꯕꯛꯀꯤꯗꯤ ꯑ ꯐꯖꯕ ꯍꯥꯏꯇꯥꯔꯦ ꯐꯖꯕ ꯊꯕꯛ ꯌꯥꯝ ꯂꯩꯈ꯭ꯔꯦ ꯑꯩꯈꯣꯏꯒꯤ ꯅꯍꯥꯅ ꯇꯧꯕ ꯌꯥꯕ ꯑꯍꯜꯁꯤꯡꯅ ꯇꯧꯕ ꯌꯥꯕ ꯑꯗꯨꯃꯥꯏꯅ ꯌꯥꯝ ꯅꯨꯡꯉꯥꯏꯔꯤꯗꯤ ꯉꯁꯥꯏꯒꯤ ꯊꯕꯛ ꯑꯃ ꯇꯧꯕ ꯃꯇꯝꯗ ꯉꯁꯥꯏꯒꯤ ꯑꯩꯒꯤ ꯊꯕꯛꯇꯨꯒꯤ ꯃꯇꯥꯡꯗ ꯒ꯭ꯌꯥꯟ ꯂꯧꯁꯤꯡ ꯍꯥꯟꯅ ꯂꯧꯁꯤꯟꯕꯗꯨꯅꯦꯕ ꯃꯔꯨ ꯑꯣꯏꯗꯤ
ꯂꯧꯁꯤꯡꯒꯩꯖꯦ ꯍꯥꯟꯅ ꯐꯖꯅ ꯈꯪꯗ ꯇꯥꯔꯗꯤ ꯄꯣꯠꯇꯣ ꯈꯪꯗ ꯇꯥꯔꯗꯤ ꯍꯥꯌꯦꯡ ꯊꯕꯛ ꯇꯧꯕꯗꯁꯨ ꯊꯕꯛꯇꯖꯨ ꯅꯨꯡꯉꯥꯏꯔꯛꯑꯣꯏ ꯑꯗꯨꯅꯤ ꯆꯨꯝꯃꯤ ꯃꯔꯨꯝꯅ ꯍꯥꯏꯗꫭ
ꯑꯗꯨꯅ ꯑꯩꯈꯣꯏꯅ ꯄꯤꯔꯤꯁꯦ ꯉꯁꯥꯏꯒꯤ ꯊꯕꯛꯁꯦ ꯑ ꯈꯪꯗꯕꯁꯤꯡꯗ ꯍꯥꯏ ꯇꯔꯦ ꯃꯥꯏ ꯃꯥꯏꯒꯤ ꯒꯤꯌꯟ ꯂꯧꯅꯧꯁꯤꯡꯗꯣ ꯍꯥꯟꯅ ꯐꯖꯅ ꯄꯤꯕꯤꯕ ꯑꯗꯨꯒ ꯄꯤꯔꯔꯣꯏ ꯃꯇꯨꯡꯗꯁꯨ ꯉꯁꯥꯏꯒꯤ ꯊꯕꯛꯇꯨꯒꯤ ꯃꯇꯥꯡꯗ ꯑꯈꯣꯏꯅ ꯇꯥꯛꯄꯤꯕ ꯇꯝꯕꯤꯕ ꯑꯃꯗꯤ ꯊꯕꯛꯇꯨ ꯇꯧꯔꯕ ꯂꯣꯏꯔꯕ ꯃꯇꯨꯡꯗ ꯍꯥꯏꯇꯥꯔꯦ ꯄꯩꯁꯥꯁꯤ ꯁꯦꯟꯊꯣꯛ ꯂꯝꯕꯤꯁꯦ ꯄꯤꯕꯤꯕꯗꯨꯅꯦꯕ ꯑꯈꯣꯏꯅ ꯄꯤꯔꯤꯁꯦ ꯑꯗꯨꯝꯕ ꯊꯕꯛꯇꯨꯅꯦꯕ ꯑꯗꯨꯅ ꯉꯁꯥꯏꯒꯤ ꯑꯥ ꯑꯗꯨꯝ ꯃꯔꯨꯞꯅꯖꯨ ꯑꯗꯨꯝ ꯇꯧꯕ ꯌꯥꯏ ꯊꯕꯛꯁꯦ
ꯏꯁꯥꯗꯤ ꯐꯤꯖꯤꯀꯦꯜꯗ ꯇꯧꯒꯗ꯭ꯔ ꯅꯠꯇ꯭ꯔꯒꯅ ꯑꯣꯟꯂꯥꯏꯟꯗ ꯇꯧꯕ ꯌꯥꯕ꯭ꯔꯥ
ꯍꯣꯏ ꯊꯕꯛꯇꯤ ꯍꯧꯖꯤꯛꯇꯤ ꯎꯝ ꯍꯧꯖꯤꯛꯇꯤ ꯉꯁꯥꯏꯒꯤ ꯐꯤꯖꯤꯛꯀ ꯑꯈꯣꯏꯅ ꯉꯁꯥꯏꯒꯤ ꯏꯁꯥꯅ ꯑꯩꯅ ꯆꯠꯆꯔꯒ ꯁꯨꯖꯔꯒ ꯄꯥꯡꯒꯟꯅ ꯇꯧꯖꯒꯦꯁꯨ ꯌꯥꯒꯅꯤ ꯑꯗꯨ ꯅꯠꯇ꯭ꯔꯒ ꯑꯩꯒꯤ ꯒꯤꯌꯟ ꯂꯧꯁꯤꯡꯗꯨꯅ ꯑꯩꯒꯤ ꯅꫭ ꯑꯩꯒꯤ ꯇꯥꯖꯔꯤꯕ ꯊꯕꯛꯁꯤꯡꯒꯤ ꯃꯇꯥꯡꯗ ꯒ꯭ꯌꯟ ꯂꯧꯁꯤꯡ ꯃꯌꯥꯝ ꯇꯥꯟꯖꯜꯂꯤꯗꯨꯅ ꯃꯔꯝ ꯑꯣꯏꯔꯒ ꯄꯣꯛꯁꯦ ꯑꯗꯨꯝ ꯐꯖꯅ ꯍꯥꯏꯇꯥꯔꯦ ꯍꯧꯖꯤꯛꯀꯤ ꯃꯇꯝꯁꯤꯗ ꯉꯁꯥꯏꯒꯤ ꯐꯖꯅ ꯇꯧꯖꯒꯦ ꯍꯥꯏꯕꯁꯨ ꯌꯥꯅꯤ ꯑꯩ ꯍꯛꯆꯥꯡꯁꯤ ꯋꯥꯍꯟꯗꯕꯤꯗ ꯍꯥꯏꯇꯥꯔꯦ ꯑꯗꯨꯃꯥꯏꯅ ꯇꯧꯖꯒꯦꯁꯨ ꯌꯥꯏ ꯎꯝ ꯋꯈꯜ ꯂꯧꯁꯤꯡ ꯊꯥꯗꯔꯒ ꯐꯖꯅ ꯊꯥꯗꯔꯒ ꯑ ꯄꯩꯁꯥꯁꯨ ꯑꯗꯨꯝ ꯅꯣꯡꯃꯒꯤ ꯍꯥꯏꯇꯥꯥꯔꯦ ꯉꯁꯥꯏꯒꯤ ꯑꯗꯨꯝ ꯂꯨꯄꯥ ꯂꯤꯁꯤꯡ ꯃꯉꯥ ꯇꯥꯟꯕ ꯇꯔꯥ ꯇꯥꯟꯕ ꯑꯗꯨꯝ ꯇꯥꯟꯕ ꯌꯥꯅꯦꯕꯀꯣ ꯑꯗꯨꯒ ꯌꯥꯝ ꯅꯨꯡꯉꯥꯏꯗꯤ ꯉꯁꯥꯏꯒꯤ ꯊꯥ ꯊꯥꯒꯤ ꯇꯥꯟꯖꯒꯦ ꯍꯥꯏ ꯇꯥꯔꯁꯨ ꯂꯨꯄꯥ ꯂꯤꯁꯤꯡ ꯇꯔꯥꯗꯩ ꯍꯧꯔꯒ ꯑꯗꯨꯒ ꯂꯨꯄꯥ ꯂꯤꯁꯤꯡ ꯀꯨꯟ ꯐꯥꯎꯕ ꯍꯥꯏꯇꯥꯔꯦ ꯌꯥꯝꯗ꯭ꯔꯕꯗ ꯇꯔꯥꯗꯩꯅ ꯀꯨꯟ ꯐꯥꯎꯗꯤ ꯌꯥꯝ ꯂꯥꯏꯅ ꯉꯁꯥꯏꯒꯤ ꯑ ꯌꯥꯝ ꯅꯧꯅ ꯊꯕꯛꯁꯦ ꯇꯧꯖꯔꯛꯄ ꯃꯤꯑꯣꯏ ꯑꯃꯅ ꯇꯥꯟꯕ ꯌꯥꯕ ꯄꯩꯁꯥꯗꯣ ꯑꯗꯨꯃꯥꯏꯅ ꯂꯥꯛꯀꯅꯤ ꯑꯗꯨꯒ ꯍꯦꯟꯅ ꯅꯨꯡꯉꯥꯏꯕꯗꯤ ꯑꯇꯩ ꯀꯩꯁꯨ ꯅꯠꯇꯦ ꯉꯁꯥꯏ ꯉꯁꯥꯏꯒꯤ ꯊꯕꯛꯁꯤꯗ ꯉꯁꯥꯏꯒꯤ ꯑꯍꯟ ꯍꯥꯏꯕ ꯂꯩꯇꯦ ꯑꯉꯥꯡ ꯍꯥꯏꯕ ꯂꯩꯇꯦ ꯉꯁꯥꯏꯒꯤ ꯍꯣꯠꯄꯨ ꯍꯣꯠꯅꯅꯤꯡꯕ ꯇꯥꯔꯗꯤ ꯑꯗꯨꯝ ꯊꯕꯛꯁꯦ ꯇꯧꯕ ꯌꯥꯕꯒꯤ ꯈꯨꯗꯣꯡꯆꯥꯕꯗꯨ ꯄꯤꯕ ꯍꯥꯏ ꯇꯔꯦ
ꯑꯗꯨ ꯂꯥꯏꯔꯤꯛ ꯂꯥꯏꯔꯤꯛ ꯂꯥꯏꯔꯤꯛꯁꯤ ꯀꯌꯥꯝ ꯀꯗꯥꯏ ꯐꯥꯎ ꯃꯦ ꯇꯝꯗꯕ ꯑꯗꯨꯝꯕ ꯂꯩꯕ
ꯑꯗꯨꯝꯕꯒꯤ ꯀꯩꯝꯇ ꯄ꯭ꯔꯣꯕ꯭ꯂꯦꯝ ꯂꯩꯇꯦ ꯉꯁꯥꯏꯒꯤ ꯃꯥꯒꯤ ꯀ꯭ꯋꯥꯂꯤꯐꯤꯀꯦꯁꯟ ꯍꯥꯏꯗꯅ ꯍꯥꯏꯕ ꯍꯥꯏꯔꯗꯤ ꯏꯕ ꯄꯥꯕ ꯊꯣꯛꯄ ꯑꯩꯈꯣꯏꯅ ꯄꯥꯏꯔꯤꯕ ꯑꯩꯈꯣꯏꯒꯤ ꯑꯥꯏꯇꯦꯝꯁꯤꯡꯗꯒꯤ ꯍꯧꯖꯤꯛ ꯃꯣꯕꯥꯏꯜꯕꯨ ꯍꯥꯏꯔꯣ ꯁꯤꯗꯒꯤ ꯑꯩꯈꯣꯏꯅ ꯇꯦꯂꯤꯐꯣꯟꯕꯨ ꯍꯥꯏꯔꯣ ꯁꯤꯗꯒꯤ ꯑꯩꯈꯣꯏꯅ ꯇꯧꯒꯗꯕꯅꯦꯕ ꯊꯕꯛꯁꯤꯒꯤ ꯃꯇꯥꯡꯗ ꯍꯥꯏꯇꯥꯔꯦ ꯑꯗꯣ ꯌꯥꯝ ꯂꯅꯥꯥꯏꯅ ꯌꯨꯝꯗ ꯂꯩꯅ ꯂꯩꯅ ꯐꯝꯃꯒ ꯇꯧꯕ ꯌꯥꯕ ꯍꯥꯏ ꯇꯥꯔꯦ ꯐꯝꯅ ꯐꯝꯅ ꯊꯕꯛꯁꯦ ꯇꯧꯕ ꯌꯥꯕꯒꯤ ꯈꯨꯗꯣꯡꯆꯥꯕꯗꯨ ꯄꯤꯕ ꯍꯥꯏ ꯇꯥꯔꯦ ꯑꯗꯨꯒ ꯌꯥꯝ ꯅꯨꯡꯉꯥꯏꯅ ꯇꯧꯕ ꯍꯥꯏ ꯇꯥꯔꯦ ꯑꯗꯨꯃꯥꯏꯅ ꯑꯩꯈꯣꯏ ꯃꯌꯥꯝ ꯄꯨꯟꯅ ꯁꯥꯒꯠꯃꯤꯟꯅꯔꯤ ꯊꯕꯛꯁꯦ ꯑꯩꯈꯣꯏ ꯃꯌꯥꯝꯁꯦ ꯄꯨꯟꯖꯗꯕ ꯍꯥꯏ ꯇꯥꯔꯦ ꯊꯕꯛꯀꯤ ꯍꯧꯕꯗꯤ ꯃꯃꯥꯡꯒꯤ ꯊꯥꯒꯤ ꯁꯦꯞꯇꯦꯝꯕꯔꯗ ꯍꯧꯈꯤꯕꯅꯤ ꯑꯗꯣ ꯍꯧꯖꯤꯛ ꯎꯝ ꯍꯧꯖꯤꯛꯁꯦ ꯑꯗꯨꯝ ꯐꯖꯅ ꯇꯧꯔꯛꯑꯦ ꯑꯩ ꯁꯨ ꯊꯕꯛꯁꯤꯗ ꯊꯥ ꯑꯃꯅꯤ ꯑꯅꯤ ꯁꯨꯖꯔꯛꯑꯦ ꯇꯧꯔꯛꯏꯁꯦ ꯑꯗꯨꯅ ꯀꯥꯟꯅꯩ ꯑꯩꯁꯨ ꯑꯗꯨꯝ ꯀꯥꯟꯅꯕꯗꯣ ꯑꯩꯁꯨ ꯃꯔꯨꯞꯛꯇ ꯍꯥꯏꯇꯥꯔꯦ ꯁꯨꯃꯥꯏꯅ ꯀꯥꯟꯅꯕ ꯑꯃ ꯂꯩ ꯍꯥꯏꯕꯗꯣ ꯑꯩꯁꯨ ꯈꯪꯍꯟꯒꯦꯗ ꯐꯣꯟ ꯇꯧꯔꯛꯄꯅꯤ ꯑꯗꯣ ꯅꯪꯒꯤ ꯋꯥꯔꯤꯍꯩ ꯁꯥꯟꯅꯕꯁꯨ ꯌꯥꯝ ꯅꯨꯡꯉꯥꯏꯔꯦ ꯍꯣꯏ
ꯑꯩꯁꯨ ꯀꯥꯟꯅꯕ ꯀꯌꯥ ꯂꯧꯁꯤꯡ ꯀꯌꯥꯗꯣ ꯍꯣꯔꯦꯟ ꯐꯖꯅ ꯀꯨꯞꯅ ꯇꯥꯟꯅꯔꯁꯤ ꯑꯩꯅ ꯀꯔꯤ ꯀꯔꯤ ꯑꯩꯅ ꯀꯔꯤ ꯈꯪꯕ ꯈꯪꯗꯕ ꯍꯥꯏꯗꯤ ꯃꯔꯨꯞ ꯃꯔꯨꯞꯅ ꯈꯪꯉꯤꯕ ꯃꯌꯥꯝꯗꯣ ꯍꯥꯏꯗꯤ ꯋꯥꯔꯤꯗꯨ ꯋꯥꯔꯤ ꯁꯥꯗꯣꯛꯑꯒ ꯑꯗꯒꯤ ꯑꯩꯅ ꯈꯪꯗꯕ ꯄꯣꯠ ꯃꯌꯥꯝꯗꯣ ꯃꯅ ꯍꯥꯏꯗꯤ ꯈꯪꯍꯜꯂꯒ ꯄꯣꯠꯇꯔꯃꯥꯏꯅ ꯇꯧꯔꯒ ꯑꯩꯁꯨ ꯑꯩꯅ ꯍꯥꯏꯗꯤ ꯊꯕꯛ ꯑꯣꯏ ꯊꯕꯛ ꯑꯃ ꯇꯧꯕ ꯍꯥꯏꯁꯦ ꯃꯤꯅ ꯇꯧꯅꯤꯡꯉꯦ ꯍꯥꯏꯗꯨꯁꯨ ꯊꯣꯛ ꯇꯧꯕ ꯌꯥꯕ ꯅꯠꯇꯦ ꯅꯠꯇ꯭ꯔꯥ ꯄꯣꯗꯨꯨꯍꯥꯟꯅ ꯈꯪꯗꯣꯛꯄ ꯑꯃ ꯍꯥꯏꯗꯤ ꯑꯦ ꯄꯣꯠꯇꯨ ꯁꯤꯅꯤ ꯁꯤꯅꯤ ꯁꯨꯃꯥꯏꯅ ꯇꯧꯒꯗꯕꯅꯤ ꯁꯨꯃꯥꯏꯅ ꯇꯧꯒꯗꯕꯅꯤ ꯍꯥꯏꯅ ꯍꯥꯟꯅ ꯈꯪꯕꯝ ꯖꯀ ꯇ
ꯃꯥꯅꯦ ꯃꯥꯅꯦ ꯆꯨꯝꯃꯦ ꯆꯨꯝꯃꯦ ꯑꯗꯣ ꯍꯧꯖꯤꯛꯀꯤ ꯃꯇꯝꯖꯤꯗꯤ ꯑꯪ
ꯄꯩꯁꯥ ꯍꯥꯏꯖꯤ ꯑꯗꯨꯝ ꯂꯦꯝꯅ ꯂꯥꯛꯄ ꯅꯠꯇꯦ ꯄꯣꯖꯤ ꯀꯩꯃꯛ ꯈꯔ ꯊꯕꯛ ꯈꯔ ꯇꯧꯔꯒ ꯋꯥꯅ ꯇꯧꯔꯒ ꯍꯥꯏꯗꯤ ꯏꯁꯥꯅ ꯇꯥꯟꯖꯔꯤꯕ ꯄꯣꯠꯇꯨ ꯏꯁꯥꯅ ꯐꯪꯕ ꯋꯥꯅꯤ ꯑꯗꯨꯗ ꯂꯥꯏꯅ ꯂꯥꯛꯄ ꯄꯣꯠ ꯍꯥꯏꯔꯤꯗꯤ ꯀꯩꯝ ꯂꯩꯕ ꯅꯠꯇꯦꯕ
ꯎꯝ
ꯋꯥꯗꯅ ꯄꯩꯁꯥ ꯐꯪꯕꯖꯨ ꯍꯧꯅꯗꯦ ꯍꯣꯏ ꯃꯔꯨꯞꯅ ꯃꯔꯨꯞꯅ ꯍꯥꯏꯔꯤ ꯊꯕꯛꯇꯨꯁꯨ ꯍꯣꯏ ꯈꯟꯅꯁꯤ ꯐꯖꯅ ꯇꯥꯊꯣꯛ ꯇꯥꯁꯤꯟ ꯇꯧꯅꯗꯨꯅ
ꯍꯣꯏ ꯑꯗꯨꯅ ꯉꯁꯥꯏ ꯑꯗꯨꯅ ꯉꯁꯥꯏꯒꯤ ꯊꯕꯛꯁꯦ ꯀꯩꯅꯣ ꯍꯥꯏꯕ ꯃꯇꯝꯗ ꯑꯩꯈꯣꯏꯅ ꯏꯍꯩꯁꯦ ꯑꯇꯣꯞꯄ ꯊꯕꯛꯀꯤꯗꯤ ꯍꯥꯏ ꯍꯥꯏꯕ ꯃꯇꯝꯗ ꯉꯁꯥꯏꯒꯤ ꯅꯪꯁꯦ ꯅꯍꯩꯁꯦ ꯇꯝꯃꯣ ꯒ꯭ꯌꯥꯟ ꯂꯧꯁꯤꯡꯁꯤ ꯇꯝꯃꯣ ꯇꯝ ꯂꯣꯏꯔ ꯃꯇꯨꯡꯗ ꯊꯥꯗꯣꯔꯛꯄ ꯈꯛꯇꯅꯦꯕ ꯎꯍꯩꯗꯣ ꯁꯦꯝꯕꯤꯗꯦꯕ ꯑꯩꯅ ꯇꯝꯃꯨꯕ ꯏꯍꯩꯗꯣ ꯀꯔꯝꯕ ꯃꯐꯝꯗ ꯁꯤꯖꯤꯟꯅꯒꯅꯤ ꯅꯪꯅ ꯇꯝꯃꯨꯔꯤꯕ ꯃꯤ ꯏꯍꯩꯗ ꯇꯝꯃꯨ ꯍꯥꯏ ꯇꯝꯃꯤꯕ ꯏꯍꯩꯗꯣ ꯉꯁꯥꯏꯒꯤ ꯑꯇꯣꯞꯄ ꯃꯐꯝꯗ ꯁꯤꯖꯤꯟꯅꯕ ꯃꯐꯝꯗꯣ ꯄꯤꯕꯤꯗꯕ ꯍꯥꯏ ꯇꯥꯔꯦ ꯏꯁꯥ ꯏꯇꯣꯝꯇ ꯊꯥꯗꯣꯛꯈꯤꯕ ꯍꯥꯏ ꯇꯥꯔꯦ ꯑꯗꯣ ꯑꯩꯈꯣꯏꯅ ꯑꯃꯨꯛ ꯇꯧꯔꯤꯁꯤꯅ ꯉꯁꯥꯏꯒꯤ ꯑꯩꯅ ꯇꯝ ꯅꯪꯅ ꯇꯝꯗꯣꯏꯕ ꯏꯍꯩꯗꯣ ꯃꯔꯨꯝꯅ ꯍꯌꯦꯡ ꯑꯩꯈꯣꯏꯒꯤ ꯃꯔꯛꯁꯤꯗ ꯌꯥꯎꯔꯒ ꯇꯝꯗꯣꯏꯕ ꯏꯍꯩꯗꯣ ꯏꯍꯩꯗꯨꯒꯤ ꯁꯤꯖꯤꯟꯅꯐꯝꯗꯣ ꯌꯥꯝ ꯁꯝꯅ ꯍꯥꯏꯔꯕꯗ ꯊꯥꯡ ꯑꯃ ꯂꯩꯔꯦ ꯊꯥꯡ ꯑꯃ ꯂꯩꯔꯦ ꯂꯩꯔꯤꯕ ꯊꯥꯡꯗꯣ ꯉꯁꯥꯏꯒꯤ ꯑꯩꯅ ꯂꯩꯔꯨꯕ ꯕꯖꯥꯔꯗꯒꯤ ꯂꯩꯔꯨꯕ ꯊꯥꯡꯗꯣ ꯑꯩꯅ ꯃꯔꯨꯞꯛꯇ ꯑꯩꯅ ꯄꯤꯒꯔꯦꯕ ꯃꯔꯨꯞ ꯃꯔꯨꯞꯁꯤꯒꯤ ꯊꯥꯡꯁꯦ ꯅꯪꯅꯁꯦ ꯂꯐꯨ ꯀꯛꯄꯗ ꯁꯤꯖꯤꯟꯅꯧ ꯎ ꯌꯥꯟꯕꯗ ꯁꯤꯖꯤꯟꯅꯧ ꯑꯗꯩꯗꯤ ꯏꯟꯁꯥꯡ ꯅꯥꯄꯤ ꯁꯣꯏꯕꯗ ꯁꯤꯖꯤꯟꯅꯧ ꯍꯥꯏꯔꯤꯕ ꯑꯩꯅ ꯁꯤꯖꯤꯟꯅꯐꯝꯗꯣ ꯃꯔꯨꯞꯇ ꯇꯥꯛꯄꯤꯗꯣꯏꯅꯦꯕ ꯑꯗꯨꯅ ꯃꯔꯝ ꯑꯣꯏꯔꯒ ꯊꯥꯡꯗꯨꯒꯤ ꯃꯔꯨꯞꯀꯤ ꯃ ꯅꯥꯛꯇ ꯂꯩꯕ ꯑꯣꯏꯇꯥꯥꯔꯁꯨ ꯊꯥꯡ ꯗꯨꯒꯤ ꯃꯥꯒꯤ ꯁꯤꯟꯅꯐꯝꯗꯣ ꯃꯥꯡꯉꯣꯏꯗ꯭ꯔꯤꯅꯦꯕ ꯂꯦꯝꯅ ꯃꯥꯡꯉꯣꯏꯗ꯭ꯔꯤꯅꯦꯕ
ꯃꯥꯅꯤ ꯆꯨꯝꯃꯤ
ꯑꯗꯨꯅ ꯃꯔꯝ ꯑꯣꯏꯔꯒ ꯎꯝ ꯑꯗꯨꯅ ꯃꯔꯝ ꯑꯣꯏꯔꯒ ꯉꯁꯥꯏꯒꯤ ꯑꯩꯈꯣꯏꯅ ꯄꯤꯗꯣꯏꯔꯤꯕ ꯃꯔꯨꯞꯇ ꯄꯤꯗꯣꯏꯔꯤꯕ ꯃꯍꯩꯁꯦ ꯁꯤꯅ ꯃꯔꯝ ꯑꯣꯏꯔꯒ ꯃꯔꯨꯞꯀꯤ ꯇꯨꯡꯒꯤ ꯄꯨꯟꯁꯤꯗ ꯆꯥꯎꯈꯠꯅꯕ ꯍꯥꯏꯇꯥꯔꯦ ꯄꯩꯁꯥ ꯅꯨꯡꯁꯥ ꯊꯣꯛꯅꯕ ꯑꯗꯨꯝꯕ ꯃꯍꯩꯗꯨꯅꯦꯕ ꯑꯩꯅ ꯄꯤꯗꯣꯏꯁꯦ ꯃꯔꯨꯞꯇ ꯇꯥꯛꯇꯣꯏꯁꯦ ꯇꯝꯕꯤꯗꯣꯏꯁꯦ ꯑꯗꯨꯃꯥꯏꯅ ꯇꯧꯗꯅ ꯉꯁꯥꯏꯒꯤ ꯑꯩꯈꯣꯏ ꯁꯤꯗ ꯑꯍꯟ ꯑꯍꯟꯁꯨ ꯌꯥꯎꯔꯤ ꯑ ꯅꯍꯥꯁꯨ ꯃꯌꯥꯝ ꯌꯥꯎꯔꯤ ꯑꯩꯈꯣꯏ ꯃꯌꯥꯝ ꯄꯨꯟꯅ ꯆꯠꯃꯤꯟꯅꯔꯤ ꯑꯗꯨꯒ ꯌꯥꯝ ꯅꯨꯡꯉꯥꯏꯕ ꯑꯃꯅ ꯍꯟꯗꯛ ꯂꯥꯛꯏꯕ ꯊꯥꯁꯦ ꯁꯤꯒꯤ ꯑ ꯍꯟꯗꯛ ꯇꯥꯏꯕ ꯊꯥꯁꯤꯗ ꯑꯗꯨꯝ ꯌꯥꯎꯔꯛꯑꯅꯤ ꯍꯅꯛꯀꯤ ꯑꯗꯨꯝ ꯊꯕꯛꯁꯦ ꯍꯧꯔꯛꯑꯅꯤ ꯑꯗꯨꯅ ꯑꯩ ꯍꯧꯕꯁꯨ ꯀꯨꯏꯗ꯭ꯔꯦ ꯑꯗ ꯑꯩꯅ ꯃꯔꯨꯞꯇ ꯐꯣꯟ ꯇꯧꯔꯤꯁꯦ ꯃꯔꯨꯞꯇꯁꯨ ꯁꯤ ꯀꯥꯟꯅꯕꯁꯦ ꯃꯔꯨꯞꯁꯨ ꯂꯧ ꯂꯧꯕꯤꯌꯨ ꯍꯥꯏꯕꯒꯤ ꯑꯩ ꯁꯥꯏꯠꯇꯒꯤ ꯐꯣꯟ ꯇꯧꯖꯔꯛꯄꯅꯦꯕ
ꯍꯣꯏ ꯍꯣꯏ ꯃꯔꯨꯞ ꯑꯩꯁꯨ ꯀꯥꯟꯅꯕꯗꯨ ꯀꯥꯟꯅꯕꯗꯨ ꯐꯪꯗꯣꯏ ꯑꯣꯏ ꯇꯥꯔꯗꯤ ꯑꯦ ꯄꯣꯠꯇꯨꯅ ꯐꯗꯣꯏ ꯑꯣꯏ ꯇꯥꯔꯗꯤ ꯑꯩꯁꯨ ꯗꯨ ꯑꯗꯨꯝ ꯃꯔꯨꯞꯛꯇ ꯍꯪꯖꯔꯛꯀꯦ ꯃꯔꯨꯝꯅ ꯗꯨ ꯗꯨꯝ ꯐꯖꯅ ꯍꯥꯏꯗꯤ ꯑꯩ ꯃꯥꯒꯤ ꯅꯤꯇꯤ ꯅꯤꯌꯣꯝ ꯍꯥꯏꯒꯗ꯭ꯔꯥ ꯅꯠꯇ꯭ꯔꯅ ꯊꯕꯛꯇꯨꯒꯤ ꯊꯕꯛꯇꯨꯒꯤ ꯗꯤ ꯁꯝꯂꯞꯄ ꯅꯠꯇ꯭ꯔꯁꯨ ꯄꯣꯠꯇꯣ ꯁꯤꯅ ꯁꯤꯅꯤ ꯁꯤꯅ ꯁꯤꯅꯤ ꯍꯥꯏꯅ ꯐꯖꯅ ꯃꯔꯨꯞꯅꯖꯨ ꯒ꯭ꯌꯥꯟ ꯂꯧꯁꯤꯡꯗꯣ ꯑꯩꯉꯣꯟꯗ ꯄꯤꯕꯤꯌꯨ ꯍꯥꯏꯔꯤꯁꯤ ꯀꯥꯟꯅꯩ ꯀꯥꯟꯅꯗꯦ ꯗꯣ ꯍꯥꯏꯗꯤ ꯍꯥꯏꯗꯤ ꯄꯣꯠꯇꯨ ꯍꯥꯏꯗꯤ ꯊꯕꯛ ꯍꯥꯏꯁꯤ ꯇꯧꯔꯤꯕꯅꯤꯅ ꯅꯠꯇ꯭ꯔꯥ
ꯍꯣꯏ ꯃꯥꯅꯤ ꯃꯥꯅꯤ ꯑꯗꯨꯅ ꯑꯩꯅ ꯃꯔꯨꯞꯇ ꯐꯣꯟ ꯇꯧꯔꯤꯁꯤ ꯑꯇꯩ ꯀꯩꯁꯨ ꯅꯠꯇꯦ ꯉꯁꯥꯏꯒꯤ ꯊꯕꯛꯁꯤꯒꯤ ꯃꯇꯥꯡꯗ ꯍꯥꯏꯇꯥꯔꯦ ꯀꯥꯟꯅ ꯕꯁꯦ ꯑ ꯀꯥꯟꯅꯕꯁꯦ ꯃꯔꯨꯞꯇꯁꯨ ꯑꯩꯅ ꯐꯪꯍꯟꯅꯤꯡꯕ ꯍꯥꯏꯇꯥꯔꯦ ꯏꯕꯥꯅꯤ ꯇꯤꯟꯅꯕꯁꯨ ꯀꯨꯏꯔꯦ ꯑꯗꯨꯅ ꯀꯥꯟꯅꯕꯗꯣ ꯑꯩ ꯑꯩꯅ ꯁꯨꯃꯥꯏꯅ ꯊꯕꯛꯁꯦ ꯀꯥꯟꯅꯕ ꯑꯃ ꯇꯧꯔꯛꯄ ꯃꯇꯝꯗ ꯃꯔꯨꯞꯁꯤ ꯅꯤꯡꯁꯤꯡꯉꯛꯄ ꯑꯗꯨꯅ ꯃꯔꯝ ꯑꯣꯏꯔ ꯑꯩ ꯐꯣꯟ ꯇꯧꯔꯛꯏꯅꯦꯕ ꯅꯪꯉꯣꯟꯗ ꯋꯥꯔꯤ ꯋꯥꯇꯥꯏ ꯁꯥꯟꯅꯗꯕꯁꯨ ꯀꯨꯏꯔꯦ ꯑꯗꯨꯅ
ꯀꯨꯏꯔꯦ ꯀꯨꯏꯔꯦ ꯏꯕꯥꯅꯤꯁꯨ ꯀꯨꯏꯈ꯭ꯔꯦ ꯄꯥꯎꯁꯤ ꯐꯥꯎꯒꯗꯕ
ꯎꯝ
ꯅꯍꯥꯟꯋꯥꯏ ꯀꯣꯂꯦꯖ ꯃꯇꯝꯗ ꯊꯦꯡꯅꯔꯝꯕꯗꯒꯤ ꯀꯣꯂꯦꯖꯇꯒꯤꯗꯤ ꯊꯣꯛꯈꯤꯕꯗꯩꯗꯤ ꯏꯁꯥ ꯏꯁꯥꯒꯤ ꯑꯃꯃꯝ ꯍꯥꯏꯗꯅ ꯂꯩ ꯕꯗꯩꯗꯤ ꯄꯨꯟꯈꯤꯗꯕꯁꯨ ꯀꯨꯏꯔꯦ
ꯑꯗꯨꯅ ꯃꯥꯅꯤ ꯑꯩꯈꯣꯏꯖꯤꯛ ꯍꯧꯖꯤꯛ ꯍꯧꯖꯤꯛ ꯃꯇꯝꯒꯤ ꯑꯑꯣꯟꯕꯒꯤ ꯃꯇꯨꯡ ꯏ ꯃꯇꯨꯡꯏꯟꯅ ꯍꯥꯏꯇꯥꯔꯦ ꯑꯗꯨꯅ ꯊꯦꯡꯅꯔꯝꯕ ꯃꯌꯥꯝꯁꯨ ꯌꯥꯎꯋꯁꯦ ꯁꯨꯝ ꯁꯨꯝ ꯂꯥꯞꯅꯔꯦ ꯇꯧꯕꯇꯕꯨ ꯑꯩꯈꯣꯏꯒꯤ ꯊꯦꯡꯅꯗꯕ ꯀꯨꯏꯔꯦ ꯍꯥꯏ ꯍꯥꯏꯗꯨꯅꯁꯨ ꯉꯁꯥꯏꯒꯤ ꯋꯥꯔꯤꯃꯨ ꯍꯟꯇꯛ ꯁꯥꯟꯅꯕꯗ ꯊꯝꯃꯣꯏ ꯊꯃꯣꯏ ꯃꯁꯦꯠ ꯈꯪꯅꯅ ꯋꯥꯔꯤ ꯁꯥꯟꯅꯕꯁꯤꯗꯤ ꯃꯔꯨꯑꯣ ꯑꯣꯏꯔꯤꯗꯤ ꯅꯠꯇ꯭ꯔꯅꯦ
ꯃꯥꯅꯤ ꯃꯥꯅꯤ ꯃꯔꯨꯞ ꯍꯥꯏꯗꯤ ꯀꯌꯥ ꯄꯥꯎ ꯐꯥꯎꯅꯒꯦ ꯐꯥꯎꯅ ꯄꯥꯎ ꯐꯥꯎꯅꯕ ꯈꯛꯇꯅ ꯃꯔꯨꯞ ꯑꯅꯤꯒꯤ ꯍꯥꯏꯗꯤ ꯂꯩꯅꯕ ꯃꯔꯤꯗꯨ ꯃꯥꯡꯒꯗꯕ ꯅꯠꯇ꯭ꯔꯅ ꯄꯨꯟꯒꯗꯕꯁꯨ ꯅꯠꯇꯦꯕ ꯄꯥꯎ ꯐꯥꯎꯅꯗ꯭ꯔꯃꯛꯁꯨ ꯅꯣꯡ ꯐꯥꯗꯣꯛ ꯋꯥꯔꯤ ꯁꯥꯟꯅꯕ ꯃꯇꯝꯗ ꯃꯔꯨꯞꯀꯤ ꯅꯍꯥꯟꯋꯥꯏꯒꯤ ꯃꯇꯝꯗꯨꯒꯤ ꯃꯔꯨꯞ ꯑꯃ ꯑꯣꯏꯕꯒꯤ ꯄꯣꯠꯇꯣ ꯑꯗꯨꯝ ꯂꯥꯛꯀꯅꯦꯕ ꯁꯤꯅꯦ ꯃꯔꯨꯞ ꯍꯥꯏꯕꯁꯦ
ꯁꯤꯅꯤ ꯑꯩꯈꯣꯏꯒꯤ ꯊꯃꯣꯏ ꯊꯃꯣꯏꯅ ꯃꯁꯛ ꯈꯪꯉꯦ ꯇꯤꯟꯅꯕ ꯍꯥꯏ ꯁꯤꯅꯤ ꯑꯗꯨꯅ ꯍꯟꯗꯛꯀꯤ ꯊꯕꯛꯁꯦ ꯑꯩ ꯃꯔꯨꯞꯀꯤꯁꯨ ꯑꯩ ꯐꯖꯅ ꯁꯦꯠꯂꯛꯑꯒꯦ ꯑꯩꯒꯤ ꯁꯥꯏꯠꯇꯒꯤ ꯑꯉꯝꯕ ꯃꯇꯦꯡ ꯄꯥꯡꯉꯛꯑꯒꯦ ꯃꯔꯨꯞꯁꯨ ꯐꯖꯅ ꯆꯦꯟꯈꯠꯄꯤꯔꯛꯑꯣ
ꯑꯩꯁꯨ ꯃꯔꯨꯞꯀꯤ ꯇꯨꯡ ꯏꯜꯂꯒ ꯑꯩꯁꯨ ꯑꯦ ꯑꯉꯝꯕ ꯃꯈꯩꯗꯣ ꯑꯩꯅ ꯇꯧꯕ ꯉꯝꯕ ꯍꯥꯏꯗꯤ ꯃꯔꯨꯞꯅꯁꯨ ꯃꯔꯨꯞꯀꯤ ꯊꯕꯛꯇ ꯑꯣꯏꯒꯦꯔꯥ ꯅꯠꯇ꯭ꯔꯒꯅ ꯑꯩꯁꯨ ꯃꯔꯨꯞꯅ ꯀꯥꯟꯅꯕ ꯄꯤꯗꯣꯏꯕꯅꯤ ꯑꯗꯨꯅ ꯑꯩꯅꯁꯨ ꯃꯔꯨꯞꯀꯤ ꯍꯥꯏꯗꯤ ꯃꯔꯨꯞꯇ ꯑꯗꯨꯝ ꯑꯉꯝꯕ ꯃꯇꯦꯡ ꯇꯧꯔꯛꯀꯦ ꯑꯉꯝꯕ ꯃꯇꯦꯡ ꯑꯗꯨꯝ ꯃꯔꯨꯞꯅ ꯍꯥꯏꯕ ꯄꯣꯠꯇꯨ ꯑꯗꯨꯝ ꯉꯝꯅꯕꯁꯨ ꯇꯧꯔꯛꯀꯦ ꯁꯤꯅꯤ ꯍꯥꯏꯅꯤꯡꯉꯤ
ꯍꯣꯏ ꯍꯣꯏ ꯑꯗꯨꯅ ꯊꯕꯛꯁꯨ ꯄꯨꯂꯒ ꯍꯥꯏꯇꯥꯔꯦ ꯑꯩꯈꯣꯏ ꯑꯝꯇ ꯆꯥꯎꯈꯠꯃꯤꯟꯅꯔꯁꯤ ꯑꯗꯣ ꯌꯥꯝ ꯅꯨꯡꯉꯥꯏꯕ ꯄꯥꯎ ꯑꯃꯅ ꯉꯁꯥꯏꯒꯤ ꯑꯩꯈꯣꯏꯒꯤꯅꯦ ꯑꯩꯈꯣꯏꯒꯤꯅꯦ ꯑꯩꯈꯣꯏꯅ ꯉꯁꯥꯏꯒꯤ ꯌꯥꯝ ꯅꯨꯡꯉꯥꯏꯕ ꯄꯣꯝꯅ ꯉꯁꯥꯏꯒꯤ ꯑꯩꯈꯣꯏ ꯑꯩꯈꯣꯏꯒꯤ ꯍꯥꯏꯇꯥꯔꯦ ꯉꯁꯥꯏꯒꯤ ꯑ ꯍꯛꯆꯥꯡꯒꯤ ꯑꯣꯏꯕ ꯅꯨꯡꯉꯥꯏꯇꯕꯁꯤꯡꯁꯦ ꯁꯤꯁꯨ ꯉꯁꯥꯏꯒꯤ ꯑꯩꯈꯣꯏꯅ ꯌꯦꯡꯊꯣꯛꯄ ꯌꯥꯕꯒꯤ ꯈꯨꯗꯣꯡꯆꯥꯥꯕ ꯑꯃ ꯂꯩꯌꯦꯕꯀꯣ ꯑꯩꯈꯣꯏꯅ ꯑꯇꯣꯞꯄ ꯃꯐꯝ ꯆꯠꯂꯒ ꯌꯦꯡꯕ ꯃꯇꯝꯗ ꯄꯩꯁꯥ ꯃꯌꯥꯝ ꯆꯪꯕꯁꯦ ꯑꯩꯈꯣꯏꯅ ꯑꯩꯈꯣꯏꯒꯤ ꯊ꯭ꯔꯨꯗꯒꯤ ꯌꯦꯡꯕꯨ ꯃꯇꯝꯗ ꯉꯁꯥꯏ ꯁꯨꯝ ꯄꯩꯁꯥꯁꯤ ꯌꯥꯝ ꯆꯪꯗꯕꯤꯗ ꯑꯃꯗꯤ ꯌꯥꯝ ꯍꯣꯡꯅꯁꯨ ꯌꯦꯡꯕ ꯌꯥꯕꯒꯤ ꯈꯨꯗꯣꯡꯆꯥꯥꯕꯁꯨ ꯑꯗꯨꯨꯝ ꯁꯤꯖꯩꯑꯌꯦꯕꯀꯣ ꯑꯗꯨꯃꯥꯏꯅ ꯂꯥꯛꯀꯅꯤ ꯑꯗꯨꯣ ꯐꯔꯦ ꯑꯗꯨꯕꯥꯅꯤ ꯋꯥꯔꯤ ꯋꯥꯇꯥꯏ ꯁꯥꯟꯅꯕ ꯍꯧ ꯌꯥꯝ ꯅꯨꯡꯉꯥꯏꯔꯦ ꯑꯗꯣ ꯉꯁꯤꯒꯤꯗꯤ ꯑꯩ ꯊꯝꯃꯒꯦ ꯃꯇꯨꯡꯗ ꯑꯃꯨꯛ ꯄꯥꯎ ꯐꯥꯎꯔꯛꯎ ꯐꯥꯎꯅꯔꯁꯤ
ꯑꯩꯈꯣꯏꯅ ꯐꯥꯎꯅꯔꯁꯤ
ꯎꯝ ꯍꯣꯏ ꯐꯔꯦ ꯐꯔꯦ ꯍꯣꯏ ꯊꯝꯖꯃꯦ
ꯍꯣꯏ ꯊꯝꯕꯤꯔꯣꯝꯃꯣ